ꯑꯃꯨꯏ꯫
ꯍꯥꯎ꯫
ꯆꯥꯛ ꯆꯥꯔꯕꯣ꯫
ꯆꯥꯗ꯭ꯔꯤꯌꯦ꯫
ꯀꯩꯗꯧꯔꯤꯕꫭ ꯍꯨꯖꯤꯛꯐꯥꯎ꯫
ꯉꯜꯂꯤ ꯍꯩ꯫
ꯀꯔꯤ ꯏꯟꯖꯥꯡ ꯊꯣꯡꯉꯒꯦ꯫
ꯏꯔꯣꯟꯕ꯫
ꯑꯣ ꯑꯣ ꯐꯤ ꯁꯥꯏꯔꯣ ꯀꯩꯗꯣꯏꯅꯣ꯫
ꯐꯤ ꯁꯥꯗꯦꯗ ꯆꯥꯛ ꯊꯣꯡꯉꯝꯃꯦ ꯑꯗꯨ ꯂꯣꯏꯔꯒ ꯐꯤ ꯁꯥꯒꯅꯤ꯫
ꯎꯝ꯫ ꯅꯣꯏꯗꯤ ꯌꯥꯝ ꯂꯥꯡꯉꯤ ꯀꯩꯅꯣ꯫
ꯑꯥ ꯑꯉꯥꯡꯒꯩꯅꯦ꯫ ꯅꯪ ꯆꯥꯛ ꯊꯣꯡꯉꯕꯣ꯫
ꯑꯩꯕꯨꯗꯤ ꯀꯩꯅꯣ ꯊꯣꯡꯉꯦ ꯍꯪꯒꯥꯝ ꯊꯣꯡꯉꯤꯌꯦ꯫
ꯑꯣ ꯍꯋꯥꯏꯖꯔ ꯊꯥꯛꯇ꯭ꯔꯣ꯫
ꯍꯋꯥꯏꯖꯔ ꯊꯥꯛꯇꯦ ꯍꯋꯥꯏꯖꯔ ꯂꯩ꯫
ꯎꯝ ꯍꯥꯎꯔꫭ ꯑꯗꯨꯗꯤ꯫
ꯍꯥꯎꯔꯔꯣꯏ ꯑꯂꯨ ꯀꯪ ꯃ‌ꯦꯠ ꯑꯝ ꯇꯧꯔꯒꯦꯅ꯫
ꯎꯝ꯫
ꯑꯁ꯫
ꯅꯪ ꯐꯤ ꯌꯣꯟ ꯆꯠꯇ꯭ꯔꯕꯣ꯫
ꯆꯠꯇ꯭ꯔꯦ ꯍꯟꯗꯛꯇꯤ ꯁꯦꯝꯄꯣꯠ ꯏꯔꯩ ꯂꯩꯇ꯭ꯔꯦꯅ꯫
ꯑꯩ ꯅꯉꯣꯟꯗ ꯐꯤ ꯈꯔ ꯊꯥꯒꯦ ꯇꯧꯕꯅꯦ꯫
ꯑꯩ ꯂꯧꯒꯦ ꯌꯥꯏꯌꯦ ꯀꯌꯥ
ꯐꯤ ꯐꯤ ꯑꯁꯥꯕ ꯇꯔꯥꯃꯨꯛ ꯂꯩꯌꯦ
ꯑꯣ ꯇꯔꯥꯃꯨꯛ
ꯎꯝ
ꯈꯤꯇꯪ ꯌꯥꯝꯅ ꯁꯥꯖꯜꯂꯣ ꯑꯗꯨꯒ ꯂꯧꯒꯦ
ꯑꯃꯗꯣ ꯗꯨꯗꯨꯨꯝꯇꯥ ꯃꯨꯊꯠꯂꯣ ꯌꯥꯕꯅꯦ ꯃꯇꯣꯛꯇꯨꯗꯥ ꯃꯨꯊꯠꯄ ꯌꯥꯕꯅꯦ ꯑꯣ ꯌꯥꯏꯌꯦ ꯑꯩꯅꯦ ꯑꯩꯅ ꯆꯤꯜꯂ ꯐꯤ ꯄꯩꯁꯥ ꯆꯤꯜꯂꯕ ꯐꯤ ꯇꯔꯥꯗꯣ ꯍꯥꯟꯅ ꯌꯣꯟꯊꯣꯛꯀꯦ ꯇꯧꯕ ꯑꯗꯨꯒꯤꯅꯤ꯫
ꯑꯣ ꯍꯣꯏ ꯉꯁꯤ ꯅꯣꯡ ꯅꯤꯅꯤ ꯂꯩꯔꯒ ꯂꯧꯕ ꯂꯥꯛꯀꯦ꯫
ꯍꯣꯏ ꯑꯝꯇ ꯊꯥꯗꯣꯛꯈꯣꯕ ꯑꯩ ꯁꯣꯝꯅꯥꯀꯥꯟꯗ ꯄꯩꯁꯥ ꯆꯤꯜꯂꯦ ꯍꯥꯏꯕ꯫
ꯎꯝ꯫ ꯍꯣ ꯍꯣꯏ ꯂꯧꯒꯦ꯫
ꯑꯧ ꯑꯩꯗꯤ ꯍꯟꯗꯛꯀꯤꯗꯤ ꯐꯖꯕꯅꯦꯍ‌ꯦ ꯐꯅꯦꯛꯅꯤ꯫ ꯑꯣꯔꯦꯟꯖ ꯀꯂꯔꯅꯦ꯫
ꯑꯣ ꯃꯄꯥꯟꯗꯤ ꯀꯔꯤ ꯑꯣꯏꯒꯦ꯫
ꯃꯄꯥꯟꯖꯦ ꯆꯟꯗꯣꯟ ꯃꯆꯨ ꯍꯥꯏꯇꯥꯔꯦ
ꯑꯣ ꯐꯖꯔꯝꯅꯤꯅꯦ ꯋꯥꯟ ꯄ꯭ꯂꯥꯏꯔꯣ
ꯅꯠꯇꯦ ꯔꯥꯁꯔꯤꯅꯦ ꯑꯗꯨꯗ ꯈꯨꯔꯈꯨꯟ ꯐꯦꯟꯕꯅꯦ ꯎꯝ
ꯑꯣ ꯑꯣ ꯍꯣ ꯂꯧꯒꯦ
ꯂꯧ ꯑꯩ ꯑꯗꯨ ꯉꯁꯤ ꯅꯣꯡꯅꯤꯁꯤ ꯊꯝꯃꯒꯦ ꯂꯧ ꯂꯥꯛꯇ꯭ꯔꯗꯤ ꯑ ꯇꯨꯞꯄꯗ ꯊ ꯊꯣꯛ ꯈꯥꯗꯝ
ꯎꯝ ꯂꯧꯒꯦ ꯂꯧꯒꯦ ꯄꯤꯊꯣꯛꯈꯤꯅꯨ
ꯎꯝ ꯍꯥꯏꯦ ꯑꯗꯨꯗꯤ
ꯅꯪꯗꯤ ꯐꯤꯦ ꯌꯥꯝ ꯊꯨꯅ ꯁꯥꯏꯌꯦ ꯇꯔꯥꯒꯁꯦ
ꯑꯩꯔꯣ ꯁꯥꯏꯌꯦ ꯅꯣꯡꯃꯗ ꯑꯃ ꯁꯥꯅꯕ ꯍꯣꯠꯅꯕꯗ ꯑꯩ ꯋꯥꯅ ꯁꯥꯒꯔꯖꯥꯠꯅꯦ
ꯑꯣ ꯅꯣꯡꯃꯗ ꯐꯤ ꯑꯃ ꯁꯥꯏꯕ ꯅꯪꯁꯦ
ꯎꯝ
ꯉꯝ ꯀꯜꯂꯤꯅꯤ ꯊꯕ
ꯊꯕꯛ ꯁꯨꯕꯅ ꯑꯩꯈꯣꯏꯗꯤ ꯁꯤꯟꯐꯝꯅꯦꯕ ꯆꯥꯛ ꯏꯁꯤꯡ ꯊꯣꯡ ꯇꯣꯛꯑꯅꯤ ꯑꯉꯥꯡ ꯁ꯭ꯨꯜ ꯊꯥꯗꯣꯛꯈ꯭ꯔꯅꯤ ꯑꯗꯨꯒ ꯐꯤ ꯑꯗꯨꯝ ꯁꯥꯕꯅꯤ ꯃꯤ
ꯑꯣ
ꯑꯗꯨꯅꯦꯃꯤ ꯍꯧꯖꯤꯦ ꯀꯩꯗꯧꯅꯤ ꯍꯥꯏꯕꯛ ꯁꯨꯗ꯭ꯔꯗꯤ ꯅꯪꯗꯤ ꯂꯂꯣꯟꯕ ꯆꯠꯂꯤꯗꯨꯣ ꯄꯩꯊꯥ ꯇꯣꯡꯗ꯭ꯔꯣ
ꯄꯣꯛꯒꯤ ꯂꯨꯄꯥ ꯇꯔꯥ ꯀꯨꯟ ꯃꯉꯥꯔꯦꯗ ꯌꯥꯝ ꯁꯦꯄꯣꯠ ꯆꯥꯎꯅ ꯊꯥꯗꯔꯒꯅ ꯆꯥꯎꯅ ꯇꯣꯡꯉꯦ ꯇ ꯄꯤꯛꯅ ꯊꯥꯗꯔꯒꯅ ꯄꯤꯛꯅ ꯇꯣꯡꯉꯦ
ꯎꯝ ꯆꯥꯎꯎ ꯆꯥꯎꯎ ꯊꯥꯗꯑꯣ ꯑꯗꯨ ꯇꯧꯋꯣ ꯃꯤ ꯂꯣꯏꯅ ꯄꯤꯔꯛꯀꯅꯤ ꯅꯉꯣꯟꯗ ꯐꯤ ꯑꯩꯈꯣꯏꯗ ꯁꯥꯟꯅꯔꯤꯕ ꯐꯤ ꯑꯩꯈꯣꯏꯗ ꯁꯥꯟꯅꯩ ꯐꯤꯀꯣꯜ ꯃꯌꯥꯝ ꯌꯦꯉꯣꯡ ꯃꯌꯥꯝꯁꯦ
ꯍꯥꯎ
ꯑꯩꯈꯣꯏ ꯁꯤꯗ ꯌꯣꯡ ꯌꯥꯝꯃꯦꯕ ꯐꯤꯁꯁꯦ ꯅꯪꯅ ꯄꯨꯔꯗꯤ ꯐꯖꯅ ꯇꯣꯡꯉꯦꯕ ꯃꯐꯝ ꯈꯪꯗꯦ ꯍꯥꯏꯕ
ꯑꯉꯥꯡꯉꯩꯗꯤ
ꯑꯉꯥꯡꯈꯩ ꯇꯨꯝꯈ꯭ꯔꯦ ꯑꯃꯗꯤ ꯂꯥꯏꯔꯤꯛ ꯄꯥꯔꯤ
ꯎ ꯑꯣ ꯂꯗ ꯌ ꯀꯔ
ꯑꯣ ꯌꯥꯎ ꯌꯥ ꯇꯣ ꯃꯤꯕꯅꯤ ꯅꯣꯏꯗꯤ ꯆꯥꯛ ꯆꯥꯍꯩꯔꯣꯏꯗ꯭ꯔꯣ
ꯆꯥꯔꯗꯕꯅꯦ ꯆꯥꯛ ꯆꯥꯗꯕꯅꯦ ꯑꯩꯈꯣꯏ ꯂꯣꯏꯔꯕꯅꯦ ꯁꯔꯤꯀꯥꯟ ꯆꯥꯛꯍꯧꯗ꯭ꯔꯗꯤ
ꯉꯥꯔꯣ ꯌꯥꯎꯗ꯭ꯔꯣ
ꯀꯔꯦ
ꯉꯥꯔꯧ ꯌꯥꯎꯗ꯭ꯔꯣ
ꯃꯔꯣ ꯌꯥꯎꯗꯗ
ꯎ ꯉꯧ ꯌꯥꯎꯈ꯭ꯔꯗꯤ ꯍꯥꯎꯔꯣꯏꯅꯦ
ꯍꯥꯎꯅ ꯅꯣꯡꯃꯒꯤ ꯄꯛꯁꯥ ꯆꯥꯕ ꯑꯗꯨꯅꯤ ꯀꯕꯤꯗ ꯆꯥꯔꯁꯦ ꯅꯪ ꯅꯪꯗꯤ ꯆꯥꯗ꯭ꯔꯤꯕ꯭ꯔꯣ
ꯑꯩꯁꯨ ꯆꯥꯗ꯭ꯔꯤꯒꯦ ꯂꯣꯏꯗꯣꯔꯦ ꯍꯋꯥꯏ ꯕꯗꯥꯝꯗꯣ ꯈꯔ ꯉꯧꯈꯤꯒꯦ ꯇꯧꯔꯤ
ꯎꯝ
ꯑꯗꯨ ꯉꯧꯁꯜꯂꯒ ꯂꯣꯏꯔꯦ
ꯎꯝ
ꯑꯥ ꯏꯃꯥꯆꯧꯕꯤ ꯑꯩ ꯆꯥꯃꯤꯟꯅꯁꯦꯅ ꯍꯥꯏꯕꯅꯤ ꯂꯣꯏꯔ ꯖꯥꯠꯂ ꯈꯪꯗꯣꯏꯅꯦ ꯃꯣꯏꯒꯤꯗꯤ ꯑꯩꯕꯣ
ꯑꯣ ꯍꯪꯉꯣ ꯑꯗꯨꯗꯤ
ꯑꯗꯨꯒꯕ
ꯍꯪꯅꯔꯣ ꯑꯗꯨꯒ ꯆꯥꯔꯣ ꯑꯗꯨꯒ ꯐꯤꯗꯣ ꯀꯥꯎꯅꯤ ꯄꯨꯕ
ꯎꯝ ꯐꯤꯗꯣ ꯂꯧꯕ ꯂꯥꯛꯀꯗꯕ
ꯎꯝ
ꯁꯤꯗꯅ ꯃꯔꯨꯅꯤ
ꯃꯥꯅꯦ ꯑꯩꯁꯨꯂ ꯀꯗ ꯊꯥꯗꯣꯛꯈ꯭ꯔꯒꯦ ꯇꯧꯕꯅꯦꯕ
ꯎꯝ
ꯈꯔ ꯈꯔ ꯇꯣꯏ ꯇꯣꯏ ꯆꯠꯂꯨ ꯀꯩꯅꯣ ꯅꯪ ꯁꯨꯡꯆꯠ ꯆꯠꯇ꯭ꯔꯕ ꯃꯥꯜꯂꯦ ꯏꯝꯐꯥꯜꯒꯗꯣ
ꯇꯥꯇꯔꯦꯗ ꯂꯪ ꯃꯃꯜ ꯍꯦꯟꯒꯠꯂꯛꯑꯦ
ꯑꯥ
ꯂꯪ ꯃꯃꯜꯟꯅ ꯁꯨꯝ ꯍꯦꯟꯒꯠꯂꯛꯄ
ꯎꯝ
ꯐꯤꯅ ꯃꯃꯜ ꯇꯥꯔꯛꯄ
ꯎꯝ
ꯑꯗꯨꯒꯅꯅꯦ ꯐꯤꯁꯥꯕꯤꯁꯤꯡ ꯐꯤ ꯃꯃꯜ ꯇꯥꯒꯦ ꯑꯁꯥꯃꯟ ꯇꯥꯒꯦꯁꯨ ꯌꯥꯗ ꯑꯗꯨꯅ ꯇꯣꯡ ꯇꯣꯡꯁꯤꯜꯂꯛꯇ꯭ꯔꯦ ꯑꯗꯨꯒꯤ
ꯍꯥꯞꯐꯠꯂꯨ ꯀꯩꯅꯣ ꯂꯪ ꯇꯥꯡꯉꯦ ꯈꯣꯠꯂꯦ ꯂꯥꯂꯣꯟꯣꯝꯕꯤꯅ ꯍꯥꯞꯄꯨ ꯍꯥꯏ ꯐꯤꯁꯥꯕꯤꯅ ꯐꯤ ꯂꯪꯗ ꯍꯥꯞꯄꯨ ꯍꯥꯏꯌꯦꯅ ꯍꯥꯏꯌꯨ ꯀꯩꯅꯣ
ꯍꯧꯖꯤꯛꯁꯦ ꯂꯧꯁꯤꯡ ꯃꯇꯝꯅꯤꯅ ꯑꯃꯨꯛꯅꯦ ꯐꯤꯁꯤꯁꯨ ꯀꯌꯥ ꯆꯠ ꯑꯄ ꯑꯃꯨꯛ ꯑꯣꯏꯗ꯭ꯔꯕ ꯑꯗꯨꯒꯤ ꯁꯥꯕꯁꯨ ꯀꯌꯥ ꯁꯥꯟꯅꯔꯛꯇ꯭ꯔꯦ
ꯍꯣꯏ ꯃꯥꯅꯦ ꯑꯩꯅ ꯂꯧ ꯀꯨꯝꯗꯕ ꯑꯗꯩ ꯁꯥꯕ
ꯎꯝ
ꯑꯗꯨꯅ ꯂꯧ ꯀꯨꯝꯃꯦ ꯃꯥꯅꯦ ꯂꯧꯁꯤꯡ ꯇꯝꯅꯤ ꯍꯧꯖꯤꯛꯇꯤ ꯂꯧꯗꯣ ꯂꯧꯕꯨꯛꯇꯣ ꯂꯣꯏ ꯂꯩꯈ꯭ꯔꯦ
ꯎꯝ ꯂꯧꯗꯨꯣ ꯎꯗ꯭ꯔꯗꯤ ꯀꯗꯥꯏꯗꯒꯤ ꯆꯥꯅꯤ ꯑꯃꯨꯛ ꯆꯍꯤꯒꯤ ꯆꯥꯅꯕꯅꯤꯗꯣ ꯑꯗꯨꯅ ꯂꯧꯁꯨ ꯇꯧꯗꯕ ꯌꯥꯗꯕ ꯑꯗꯨꯅꯅꯤ ꯁꯤꯗꯒꯤꯗꯤ ꯊꯥ ꯑꯅꯤ ꯑꯍꯨꯝ ꯃꯔꯤꯃꯨꯛꯇꯤ ꯈꯤꯇꯪ ꯋꯥꯔꯛꯑꯅꯦꯕ ꯂꯧꯁꯤꯡꯒꯤ ꯆꯠꯅꯕꯗꯅꯦ
ꯍ ꯍ ꯍꯠ ꯃꯥ
ꯅꯨꯡꯆꯥ ꯅꯨꯄꯤꯗꯣ ꯀ꯭ꯂꯥꯁ ꯀꯌꯥ ꯀꯥꯔꯤꯒꯦ
ꯇꯪꯄꯤꯤ ꯀ꯭ꯂꯥꯁ ꯐꯠꯇꯪ ꯇꯝꯃꯤ
ꯑꯣ ꯅꯨꯄꯥꯗꯨꯗꯤ ꯀꯌꯥ ꯇꯝꯃꯤ
ꯄꯀꯤꯦꯖꯤꯠꯇꯨ
ꯀꯦꯖꯤ ꯇꯨ ꯌꯥꯝ ꯌꯥꯝꯃꯦꯅꯦ
ꯌꯥꯃꯦ ꯂꯔꯤꯛ ꯂꯔꯤꯛ ꯆꯥꯎꯥꯎꯔꯦ
ꯀꯨꯗ ꯀꯨꯏꯔꯦ
ꯎꯝ ꯀꯣꯏꯔꯧ ꯀꯩꯅꯣ ꯐꯩ ꯂꯧ ꯂꯥꯛꯄꯗ ꯍꯦꯟꯅ ꯐꯤ ꯂꯥꯛꯑꯣ ꯂꯧ ꯂꯥꯛꯑꯣ ꯍꯥꯏꯁꯦ ꯀꯣꯏꯔꯛꯑꯣ
ꯀꯣꯏꯔꯛꯀꯦ ꯀꯣꯏꯔꯛꯀꯦ
ꯀꯣꯏꯔꯛꯑꯣ ꯎꯝ ꯆꯥꯛ ꯆꯔꯥ ꯑꯃ ꯆꯥꯖꯦ
ꯑꯣ
ꯂꯥꯛꯇꯧ ꯅꯨꯃꯤꯠꯇꯣ ꯍꯥꯏꯔꯛꯑꯣ ꯑꯩꯈꯣꯏ ꯁ꯭ꯋꯥꯏꯗꯒꯤ ꯐꯤ ꯈꯔ ꯑꯃꯁꯨ ꯈꯣꯝꯃꯝꯒꯦ
ꯎꯝ ꯈꯣꯝꯃꯝꯃꯣ
ꯎꯝ
ꯅꯄꯥꯝꯗꯒ ꯑꯝ ꯆꯠꯇ꯭ꯔꯕꯣ
ꯑꯁ ꯆꯠꯇ꯭ꯔꯦꯗ ꯍꯟꯗꯛꯇꯤ ꯑꯩ
ꯀꯩꯗꯧꯣꯕ
ꯆꯠꯅꯤꯡꯕ ꯐꯥꯎꯗꯦꯗ ꯀꯩꯗꯧꯗꯨꯅ ꯌꯨꯝꯗ ꯊꯕꯛ ꯁꯨꯕꯅ ꯐꯤ ꯁꯥꯍꯧꯕꯅ ꯐꯩꯌꯦꯅ ꯑꯃꯨ ꯈꯟꯕ ꯗꯔꯀꯥꯔ ꯂꯩꯔꯀꯥꯟꯗ ꯁꯨꯝ ꯆꯠꯅꯤꯡꯕ ꯍꯧꯖꯤꯛꯇꯤ ꯆꯠꯅꯤꯡꯗ꯭ꯔꯦꯗ
ꯎꯝ ꯕꯣꯔꯗꯤꯡꯗꯤ ꯆꯠꯂꯔꯣꯏꯗ꯭ꯔꯣ
ꯕꯣꯔꯗꯤꯡꯁꯦ ꯑꯩ ꯈꯪꯗꯦ ꯑꯉꯥꯡꯁꯤꯡꯁꯦ ꯕꯣꯔꯗꯤꯡ ꯊꯝꯖꯤꯟꯒ꯭ꯔꯒꯦ ꯇꯧꯕꯅꯦ
ꯍ ꯍꯣ
ꯑꯗꯣ ꯒ꯭ꯂꯥꯁ ꯈꯤꯇꯪ ꯌꯥꯝꯃꯒ ꯊꯝꯃꯁꯤꯔꯥ ꯑꯃꯨꯛ ꯇꯧꯕ ꯀ꯭ꯂꯥꯁ ꯁꯚꯦꯟ ꯑꯥꯏꯠ ꯌꯧꯕꯗꯣ ꯑꯗ ꯊꯝꯖꯟꯒꯦ ꯇꯧꯕ ꯍꯨꯖꯤꯛꯇꯤ ꯌꯥꯝ ꯄꯤꯛꯏꯕ ꯑꯗꯨꯅꯅꯤꯗ ꯊꯝꯗꯤ ꯊꯝꯒꯗꯝꯅꯦ
ꯑꯣ
ꯌꯨꯝꯗꯗꯤ ꯂꯥꯏꯔꯤꯛꯁꯨ ꯄꯥꯗꯦ ꯀꯔꯤ
ꯃꯥꯅꯦ ꯊꯝꯖꯜꯂꯣ
ꯍꯣꯏ ꯅꯪꯗꯤ ꯍꯌꯦꯡ ꯆꯥꯎꯔ ꯊꯝꯃꯣꯏꯗ꯭ꯔꯣ
ꯊꯝꯒꯗꯃꯤ ꯍꯧꯖꯤꯛ ꯃꯇꯝꯁꯤꯗ ꯂꯥꯏꯔꯤꯛ ꯇꯝꯗ꯭ꯔꯗꯤ ꯀꯥꯟꯅꯗ꯭ꯔꯦ ꯂꯣꯜꯂꯤ ꯌꯨꯝ ꯈꯪꯗ꯭ꯔꯒꯗꯤ
ꯎꯝ
ꯂꯥꯏꯔꯤꯛ ꯇꯝꯕꯖꯦ
ꯃꯅꯤ ꯑꯗꯨꯅꯦ ꯂꯥꯏꯔꯤꯛꯁꯦ ꯀꯟꯅ ꯍꯣꯠꯅꯍꯧꯗ꯭ꯔꯗꯤ ꯃꯤꯖꯨ ꯑꯣꯕ ꯉꯝꯗꯦ ꯃꯤ ꯑꯃꯃꯝ ꯑꯣꯏ ꯉꯝꯅꯕ ꯑꯃꯃꯝꯇ ꯍꯣꯠꯅꯍꯧꯒꯦ ꯇꯧꯕ
ꯎꯝ
ꯂꯣꯏ ꯇꯧꯔꯦ
ꯅꯪ ꯐꯥꯏꯗꯨꯕꯨ ꯀꯥꯔꯏ ꯀꯥꯔꯏꯗ ꯊꯕꯛ ꯏꯒꯥꯡ ꯁꯨꯔꯤꯒꯦ
ꯗꯨꯝ ꯑꯐꯪ ꯑꯐꯪꯕ ꯆꯠꯂꯤꯌꯦ
ꯀꯔꯤ ꯀꯔꯤ ꯆꯠꯂꯤꯕ
ꯃꯥꯏ ꯗꯨꯀꯥꯟꯗꯣ ꯆꯠꯂꯤꯌꯦ
ꯑꯣ ꯃꯥ ꯗꯨꯀꯥꯟ ꯑꯃ ꯌꯥꯎꯋꯦ ꯍꯥꯏꯕꯗꯣ
ꯎꯝ
ꯑꯣ ꯃꯥꯅꯦ ꯆꯠꯂꯗꯤ ꯆꯠꯁꯅꯤ ꯈꯔ ꯀꯥꯟꯅꯩ ꯅꯠꯇ꯭ꯔꯣ
ꯑꯧ ꯑꯗꯨꯝ ꯅꯣꯡꯃꯩ ꯈꯔ ꯈꯔꯗꯤ ꯑꯗꯨꯝ ꯀꯥꯟꯅꯩꯌꯦꯗꯨꯅꯤ
ꯎꯝ ꯅꯪꯅ ꯐꯤ ꯂꯂꯣꯟꯕ ꯆꯠꯄ
ꯍꯣꯏ
ꯐꯤꯁꯨ ꯁꯥꯏ ꯍꯥꯏꯗ ꯅꯪꯕꯣ
ꯁꯥꯏꯌꯦ ꯃꯤꯁꯨ ꯁꯥꯏꯌꯦ ꯊꯝꯃꯒꯦ ꯍꯣꯔꯦꯟ ꯇꯧꯔꯛꯑꯒꯦ ꯆꯥꯛ ꯂꯣꯏꯁꯜꯂꯒꯦꯀꯣ
ꯑꯣ ꯑꯣ ꯌꯥꯏ ꯌꯥꯏ ꯌꯥꯏ ꯊꯝꯃꯣ ꯊꯝꯃꯣ